ꯎꯟ ꯈꯣꯠ ꯍꯜꯂꯣ ꯍꯜꯂꯣ ꯇꯥꯕꯔꯣ
ꯎꯝ
ꯀꯩꯗꯧꯔꯤꯅꯣ
ꯁꯅ ꯃꯨꯛ ꯍꯦꯟꯅꯥ ꯇꯩꯔꯛꯀꯅꯤ
ꯀꯩꯗꯧꯔꯤꯅꯣ ꯍꯥꯏꯕ
ꯎꯝ ꯍꯦꯄꯦ
ꯀꯔꯤꯅꯣ ꯃꯔꯦꯡ ꯃꯔꯦꯡ ꯆꯠꯂꯤꯗꯨꯕꯣ ꯃꯔꯦꯡ ꯃꯔꯦꯡ ꯃꯈꯣꯜ ꯌꯥꯝ ꯊꫭꯛꯏ
ꯁꯠꯇꯗ
ꯆꯥꯛ ꯆꯥꯔꯕꫭ
ꯆꯥꯔꯦ
ꯀꯔꯤ ꯏꯟꯖꯥꯡ ꯆꯥꯔꯕ
ꯉꯁꯥꯏ
ꯃꯁꯥ ꯌꯨꯀꯤ ꯑ ꯑ ꯑꯁꯥꯏ ꯀꯩꯖꯥꯁ ꯀꯌꯥ ꯆꯦ ꯉꯁꯥꯏꯌꯨ ꯈꯤꯗꯪ ꯆꯥꯒꯦ
ꯀꯌꯥꯝ
ꯀꯔꯤ ꯍꯥꯏꯅꯣ
ꯑ ꯇꯞ
ꯇꯥꯔꯔꯕꯣ
ꯎꯝ
ꯃꯁꯥ ꯑꯒꯤ ꯤꯟꯖꯥꯡ ꯆꯥꯒꯦ ꯍꯥꯏꯕ
ꯑꯁꯨꯣ
ꯀꯥꯡꯁꯣꯏ
ꯎꯝ
ꯀꯅꯥꯅ ꯊꯣꯛꯣꯡꯃꯤꯅꯣ ꯀꯔꯤ ꯐꯖꯅ ꯁꯦꯡꯅ ꯉꯥꯡꯉꯣ
ꯈꯨꯃꯅ
ꯑꯗꯨ ꯐꯖꯅ ꯁꯁꯤꯡꯅ ꯉꯥꯡꯕ ꯍꯩꯇꯕ꯭ꯔꯅ
ꯋꯥꯖꯔꯕꯗꫭ
ꯀꯩꯗꯧꯕꯩ ꯋꯥꯔꯤꯕ
ꯃꯤꯠ ꯄꯨ ꯄꯣꯡꯖꯅꯤꯡꯗ꯭ꯔꯕꯅꯤ ꯋꯥꯔꯤ
ꯂꯣꯛ ꯇꯧꯔꯤꯔꯣ ꯅꯪ
ꯎꯝ
ꯨꯂꯤꯒꯗꯤ ꯑꯝꯇ ꯆꯥꯗ꯭ꯔꯕꯣ
ꯆꯥꯏ
ꯀꯔꯝ ꯀꯥꯟꯗꯗꯒꯤ ꯂꯣꯛ ꯇꯧꯕ ꯍꯧꯔꯛꯏꯕ
ꯉꯔꯥꯡꯗꯩ
ꯉꯔꯥꯡꯗꯒꯤ
ꯎꯝ
ꯅꯣꯡ ꯆꯣꯠꯂꯨꯔꯕ ꯀꯩꯅꯣ ꯂꯣꯛ ꯇꯧꯔꯤꯁꯤꯕꯣ
ꯔꯦ
ꯀꯥꯏ ꯆꯠꯄꯗ
ꯑ
ꯅꯣꯏ ꯑꯗꯨ ꯇꯣꯇꯤꯗꯨꯕꯨ ꯌꯨꯝ ꯈꯨꯗꯤꯡꯒꯤ ꯄꯨꯁꯟꯗ꯭ꯔꯣ
ꯄꯨꯁꯜꯂꯦ
ꯑꯗ ꯇꯣꯇꯤ ꯌꯥꯕ ꯅꯣꯡ ꯆꯣꯜꯂꯤꯁꯦ ꯃꯄꯥꯜꯗꯩꯌꯥꯕ
ꯇꯣꯇꯤ ꯄꯥꯏꯄꯗꯨ ꯇꯣꯇꯤ ꯄꯥꯏꯄꯗꯨ ꯑꯃꯨꯛ ꯆꯤꯡꯊꯣꯛ ꯆꯤꯡꯁꯤꯜ ꯇꯧꯔꯤꯕꯥ
ꯎꯝ ꯅꯊꯟꯇ ꯄꯣꯛꯄꯁꯦ ꯅꯨꯡꯉꯥꯏꯕ꯭ꯔꯥ
ꯌꯥꯝ ꯅꯨꯉꯥꯏꯖꯥꯅꯤ
ꯀꯔꯤ
ꯌꯥꯝ ꯅꯨꯡꯉꯥꯏꯌꯦ
ꯑ ꯅꯨꯡꯉꯥꯏꯕꯗꯒꯤ ꯅꯨꯡꯉꯥꯏꯕꯒꯤ ꯑꯦꯛꯁꯄꯤꯔꯤꯌꯦꯟꯁꯇꯣ ꯑꯝꯇ ꯍꯥꯏꯔꯛꯑꯣ ꯀꯃꯥꯏ ꯀꯃꯥꯏꯅ ꯇꯧ
ꯎꯝ
ꯀꯔꯤ
ꯌꯥꯝ ꯅꯨꯡꯉꯥꯏꯌꯦ ꯃꯊꯜ ꯄꯣꯛꯄ ꯅꯨꯄꯤꯗꯤ ꯏꯐꯨꯟꯗꯩ ꯃꯍꯥꯔꯥꯅꯤ ꯗꯩꯩ
ꯋꯥ
ꯎꯝ ꯃꯥꯅꯦ ꯃꯍꯥꯔꯥꯅꯤ ꯑꯃ ꯂꯩꯗꯥꯏꯅꯦ ꯈꯨꯁꯨꯨꯝꯜ ꯄꯤꯕ ꯃꯍꯥꯔꯥꯅꯤꯗꯣ
ꯈꯨꯁꯃꯥꯟ ꯄꯤꯕ ꯃꯍꯔꯥꯅꯤ
ꯀꯩꯅꯣ ꯈꯨꯠꯁꯨꯃꯟ ꯄꯤꯕ ꯃꯍꯥꯔꯥꯅꯤ ꯍꯥꯏꯁꯦ ꯑꯩ ꯕꯥꯞ ꯇꯥꯗꯦ
ꯏꯊꯟ ꯄꫭꯛꯄꯕꯨ ꯀꯟꯅꯥ ꯅꯨꯉꯥꯏꯗꯧꯔꯤꯒꯦꯅꯦ
ꯃꯤꯗꯤ ꯃꯊꯜ ꯄꯣꯛꯄꯅ ꯅꯨꯡꯉꯥꯏꯗꯅ ꯆꯥꯅꯤꯡꯕꯇ ꯆꯥ ꯇꯧꯅꯤꯡꯕꯇ ꯇꯧ ꯆꯠꯅꯤꯡꯕꯗ ꯆꯠ ꯂꯩ ꯍꯥꯏꯅꯩꯗꯨꯗꯤ ꯃꯃꯥ ꯃꯄꯥꯅꯁꯨ ꯂꯨꯅ ꯇꯧꯋꯤꯅ
ꯎꯝ ꯇꯧꯏ
ꯅꯪ ꯂꯨꯅ ꯇꯧꯗ꯭ꯔꯣ ꯍꯥꯏꯁꯦ
ꯌꯥꯈꯣꯏ
ꯀꯔꯤ
ꯇꯧꯋꯦ ꯇꯧꯋꯦ
ꯎꯝ ꯑꯗꯨꯅꯦꯕ ꯅꯃꯥꯟꯅꯒ ꯅꯪ ꯐꯨꯄꯒ ꯌꯥꯎꯕ꯭ꯔꯣ
ꯀꯔꯤ
ꯑꯗꯨ ꯐꯨꯜ꯭ꯔꯒ
ꯈꯟꯅꯕꯗꯣ ꯌꯥꯎꯕꯔꯣ ꯅꯃꯥꯒ
ꯌꯥꯎꯗꯗꯤ ꯑꯗꯨꯗꯤ ꯃꯤ
ꯑꯗꯨ ꯈꯟꯅꯔ ꯀꯥꯟꯗ ꯅꯆꯤꯟ ꯈꯨꯝꯃꯦ ꯀꯥꯏꯅ ꯐꯨꯔꯛꯇ꯭ꯔꯣ
ꯐꯨꯗꯦꯗ
ꯎꯝ ꯅꯪꯅ ꯑꯣꯖꯥ ꯁꯥꯖꯜꯂꯝ ꯁꯥꯖꯜꯂꯝꯗꫭꯏꯁꯦ ꯈꯪꯉꯦꯕ
ꯎꯝ ꯃꯥꯅꯦꯅꯦ ꯄꯁ ꯄꯊ꯭ꯔ
ꯎꯝ ꯁ꯭ꯀꯨꯜꯗꯤ ꯀꯃꯥꯏꯅ ꯇꯧꯔꯤ ꯅꯪꯒ
ꯑꯗꯨꯝ ꯆꯠꯂꯤ ꯍꯌꯦꯡꯗꯤ ꯆꯠꯂꯔꫭꯏ
ꯍꯌꯦꯡ ꯆꯠꯂꫭꯏꯗꯣꯏꯁꯦ ꯀꯩꯒꯤꯅꫭ
ꯀꯥ ꯂꯥꯏꯍꯧ ꯀꯟ ꯅꯤꯛꯊꯔ ꯉꯁꯥꯏ ꯏꯁꯀꯨꯜꯗ ꯂꯥꯏꯍꯧ ꯇꯧꯔꯛꯇꯅ ꯑꯣꯖꯥ ꯖꯣꯅꯤꯅ ꯒꯨꯂꯤ ꯑꯃ ꯄꯤꯖꯔꯦ
ꯑꯣꯆꯥ ꯀꯅꯥꯅ
ꯖꯣꯂꯤꯅ
ꯅꯨꯄꯥꯔꯣ
ꯏꯄꯥꯅꯦ ꯀꯩꯅꯣ ꯕꯥꯏꯁ ꯄ꯭ꯔꯦꯟꯁꯤꯄꯥꯜꯅꯤ ꯀꯩꯅꯣ
ꯑꯣ ꯑꯣꯖꯥꯅꯨꯄꯥꯥꯅꯒ ꯒꯨꯂꯤ ꯄꯤꯔꯩ ꯀꯣꯃꯤꯗꯦ ꯄꯥꯈꯪ ꯑꯣꯏꯔꯝꯃꯤ
ꯄꯥꯈꯪ ꯂꯩꯕꯁ ꯑꯍꯨꯝ ꯂꯩ
ꯀꯔꯤ
ꯄꯥꯈꯪꯅꯦꯕ ꯃꯆꯥ ꯑꯍꯨꯝ ꯂꯩꯔꯦꯕ
ꯄꯥꯈꯪꯅꯦ ꯃꯆꯥ ꯑꯍꯨꯝ ꯂꯩꯔꯦ
ꯎꯝ
ꯑꯁ ꯑꯗꯨꯒꯨꯝꯕꯗꯨꯅꯤꯅꯦ ꯄꯥꯝꯃꯤꯁꯦ ꯅꯨꯄꯤꯅ꯫
ꯃꯥꯅ ꯀꯦꯜꯂꯤꯅꯦ
ꯎꯝ ꯍꯥꯏꯗꯤ ꯃꯣꯏꯗꯤ ꯅꯨꯄꯤ ꯊꯤꯔꯕꯅꯤꯅꯀꯣ ꯃꯆꯥ ꯑꯍꯨꯝ ꯂꯩꯔꯕꯅꯤꯅ ꯑꯈꯣꯏꯒꯤ ꯀꯩꯅꯣꯁꯦ ꯃꯦꯅꯦꯖꯃꯦꯟꯁꯦ ꯍꯩꯔꯦꯗꯅ ꯀꯃꯥꯏ ꯀꯃꯥꯏ ꯇꯧꯕꯅꯤ ꯀꯃꯥꯏ ꯀꯃꯥꯏꯅ ꯇꯧꯒꯅꯤ ꯑꯩꯁꯦ ꯁꯤꯗꯅꯦ ꯅꯨꯄꯤꯁꯤꯡꯅ ꯄꯥꯈꯪ ꯅꯨꯄꯤ ꯊꯤꯔꯦ
ꯏꯁ ꯃꯤ ꯑꯣꯖꯥ ꯂꯩꯕꯗꯤ ꯑꯣꯖꯥꯗꯥꯒ ꯍꯥꯏꯅꯩꯗꯨꯗꯤ ꯐꯤꯂꯝꯗꯒ
ꯎꯝ ꯑꯗꯨꯅ ꯃꯤ ꯃꯤ ꯑꯈꯣꯏꯅꯈꯣꯏ
ꯏꯁꯩ ꯑꯝꯁꯨ ꯂꯩꯗꯥꯏꯅꯦ
ꯁꯥꯇ꯭ꯔ ꯑꯃ ꯅꯥꯔꯦ ꯑꯣꯖꯥꯗꯨꯒꯤ ꯃꯥꯗꯤ ꯐꯅꯕ ꯍꯤꯗꯥꯛꯒꯨꯂꯤ ꯄꯤꯖꯥꯕꯗꯨꯗꯤ ꯃꯒꯤ ꯃꯊꯧꯅꯤꯗꯅ
ꯑꯗꯣ ꯁꯨꯝ ꯂꯩꯗꯅ ꯑꯣꯖꯥ ꯅꯨꯄꯤ ꯌꯥꯎꯗꯕ꯭ꯔꯣ ꯅꯣꯏ ꯁ꯭ꯀꯨꯜꯗꯣ?
ꯌꯥꯎ
ꯅꯨꯄꯤꯅꯒ ꯁꯨꯝ ꯂꯩꯗꯅ ꯏꯕꯦꯝꯃ ꯅꯪ ꯅꯥꯕꯗꯣ ꯈꯨꯠꯇꯣ ꯅꯁꯥ ꯁꯥꯒꯠꯂꯦꯅꯦ ꯈꯣꯠꯂꯦꯅꯦ ꯀꯥꯏꯅ ꯅꯨꯄꯤꯗꯗꯤ ꯅꯨꯄꯤꯅꯒ ꯆꯪꯉꯤꯗꯅ
ꯑꯦ ꯅꯨꯄꯤ ꯅꯨꯄꯤꯗꯨꯒ ꯑꯣꯖꯥ ꯅꯨꯄꯤ ꯑꯃꯥꯒ ꯑꯣꯖꯥ ꯗꯣꯜꯂꯤꯒ ꯂꯛ ꯑꯦꯅꯦ ꯌꯦ
ꯑꯣ ꯑꯗꯨꯅꯪ ꯃꯌꯦꯛ ꯁꯦꯡꯅ ꯍꯥꯏꯗꯕꯩ ꯅꯠꯇ꯭ꯔꯣ ꯑꯩꯉꯣꯟꯗ
ꯎꯝ
ꯃꯌꯦꯛ ꯁꯦꯡꯅ ꯍꯥꯏꯔꯗꯤ ꯅꯪ ꯑꯩ ꯑꯣꯖꯥ ꯖꯨꯂꯤꯗ ꯑꯣꯏꯅ ꯎꯈꯤꯗ꯭ꯔꯣ?
ꯑꯩ ꯕꯣꯔꯗꯤꯡꯗ ꯗꯥ ꯖꯣꯅꯤꯗ ꯂꯩꯗꯣꯏꯅꯦ꯫
ꯇꯣ ꯑꯩꯅ ꯍꯥꯏꯕꯗꯨꯅꯦ ꯑꯣꯖꯥ ꯖꯣꯂꯤꯗ ꯅꯪ ꯀꯩꯅꯣꯝ ꯈꯜꯂꯦꯕ꯫
ꯑꯣ ꯑꯅꯨꯕꯅꯦꯝ
ꯈꯅꯨꯕꯅꯦ꯫ ꯃꯃꯤꯡ ꯒꯗꯤ ꯌꯥꯝ ꯅꯍꯥ ꯃꯥꯂꯦ꯫
ꯃꯥꯟꯕꯅꯦ ꯏꯪꯂꯤꯁꯀꯤ ꯑꯣꯖꯥ
ꯏꯪꯂꯤꯁꯀꯤ ꯑꯣꯖꯥꯅꯦ꯫
ꯎꯝ
ꯅꯣꯏ ꯑꯦꯜꯕꯦꯟ ꯀꯥꯏꯖꯦ ꯏꯪꯂꯤꯁ ꯂꯤꯇꯔꯦꯆꯔꯗ ꯋꯥꯔꯤ ꯅꯣꯕꯦꯜ ꯐꯖꯕ ꯇꯝꯗ꯭ꯔꯣ ꯐꯤꯛꯁꯟꯒꯨꯝꯕ?
ꯍꯨꯖꯤꯛ ꯐꯥꯎꯒꯤꯗꯤ ꯊꯦꯡꯅꯗꯦ ꯇꯝꯕꯨꯗꯤ ꯇꯝꯃꯦ ꯃꯆꯥ ꯃꯆꯥ꯫
ꯍꯧꯖꯤꯛꯐꯥꯎꯒꯗꯤ ꯊꯦꯡꯅꯗꯦꯕ꯫
ꯎꯝ
ꯍꯧꯖꯤꯛ ꯀꯩ ꯀꯩ ꯂꯤꯇꯔꯦꯆꯔ ꯇꯥꯛꯏ ꯁꯩꯔꯦꯡ ꯇꯥꯛꯏꯕ꯭ꯔꯣ ꯀ꯭ꯔꯣꯁ ꯀꯣꯔꯁꯕꯨꯛꯀ
ꯖꯥꯅꯤꯅ ꯑꯁ ꯃꯔꯤ ꯃꯉꯥ ꯁꯨꯏ ꯒꯌ꯭ꯥꯟ ꯑꯝ ꯇꯥꯗꯦ꯫
ꯑꯦꯜꯚꯦꯟ ꯀꯥꯔꯗꯤ ꯃꯔꯤ ꯃꯉꯥ ꯁꯨꯔꯛ ꯇꯥꯕꯅꯤ꯫
ꯅꯣꯏ ꯑꯣꯖꯥ ꯖꯣꯂꯤꯅ ꯀꯩ ꯇꯥꯛꯏꯕ꯫
ꯄꯣꯏ ꯇ꯭ꯦꯒꯤ ꯍꯥꯢꯕ꯫
ꯄꯣꯏꯇ꯭ꯔꯤꯒꯤ ꯁꯔꯨꯛ
ꯎꯝ
ꯎꯝ ꯑꯩꯗꯤꯉꯣ ꯄꯣꯏꯇ꯭ꯔꯤ ꯁꯨꯀꯍꯩ ꯍꯩꯅꯗꯦꯣ꯫
ꯑꯗꯨ ꯑꯗꯨ ꯄꯔꯗꯤ ꯅꯨꯉꯥꯏꯕꯅꯦ꯫ ꯑꯗꯨ ꯑꯩ ꯁꯨꯄꯥ ꯄꯥꯅꯤꯡꯗꯦ꯫
ꯅꯪꯅ ꯇꯦꯟ ꯊꯥꯔꯛꯄꯗ ꯈ꯭ꯋꯥꯏ ꯐꯖꯕ ꯁꯩꯔꯦꯡ ꯑꯝ ꯍꯥꯏꯔꯛꯑꯣ?
ꯑꯗꯨꯗꯤ ꯑꯩ ꯀꯌꯥ ꯀꯩꯗꯧꯗꯦ ꯃꯤꯇꯩ ꯃꯌꯦꯛꯇꯥꯕꯨ ꯌꯥꯎꯏ ꯁꯩꯔꯦꯡ ꯗꯤ ꯅꯠꯇꯦ꯫ ꯐꯔꯤꯡꯗꯗꯤ ꯑꯥꯄꯥꯝꯕ ꯑꯝꯇꯥ ꯌꯥꯎꯗꯦ ꯋꯔꯦꯡ ꯗꯥꯗꯤ ꯌꯥꯎꯏ꯫
ꯀꯔꯤ ꯀꯔꯤ ꯋꯔꯦ꯫
ꯏꯇꯥꯝꯆꯥ ꯫
ꯏꯇꯥ ꯃꯆꯥꯗꯣ꯫
ꯎꯝ
ꯃꯔꯤꯁꯀꯥꯟ ꯇꯧꯕꯗꯣ꯫
ꯎꯝ
ꯏꯝꯐꯥꯜ ꯇꯨꯔꯦꯜꯒꯤ ꯏꯇꯥ ꯃꯆꯥ
ꯍꯣꯏ꯫
ꯀꯅꯥꯅ ꯏꯕ?
ꯑꯦꯝ ꯀꯦꯕꯤꯅꯣꯗꯤꯅꯤꯅ꯫
ꯏꯦꯝ ꯀꯦ ꯍꯥꯏꯖꯦ ꯀꯩꯅꯣ?
ꯃꯥꯔꯥꯁ ꯀꯨꯃꯥꯔꯤ꯫
ꯏꯇꯥ ꯃꯁꯥꯒꯤ ꯃꯃꯥꯒꯤ ꯃꯃꯤꯡ ꯀꯔꯤ ꯀꯧꯏ?
ꯔꯝꯗꯨꯨꯂꯥ ꯅꯠꯇꯦ ꯍꯦ ꯀꯁꯇꯨꯔꯤ꯫
ꯏꯇꯥ ꯃꯆꯥꯒꯤ ꯃꯄꯥ ꯃꯤꯁꯂꯥꯟꯒꯤ ꯃꯄꯥꯗꯣ ꯃꯃꯤꯡ ꯀꯩ ꯀꯧꯏ꯫
ꯀꯔꯤ ꯀꯥꯎꯔꯦꯗ꯫ ꯗꯨꯕꯤ ꯑꯣꯏꯕꯗꯣ ꯈꯪꯗꯦ ꯀꯥꯎꯋꯦ꯫
ꯃꯃꯥꯒꯤ ꯃꯃꯤꯡꯗꯤ
ꯀꯔꯤ ꯃꯃꯥꯏ ꯃꯃꯤꯡꯗꯨꯁꯨ ꯀꯥꯎꯒꯔꯦ꯫ ꯎ ꯑꯦ ꯑꯩ ꯈꯪꯗꯦ꯫
ꯁꯨꯀꯣ
ꯎꯝ
ꯁꯨꯀꯣ ꯅꯠꯇ꯭ꯔꯣ
ꯂꯥꯏꯁ꯭ꯔꯝ ꯃꯦꯘ ꯍꯣꯏ ꯌꯨꯝꯗ ꯂꯩꯕ ꯃꯥꯜ
ꯎꯝ ꯏꯇꯥ ꯃꯆꯥꯒ ꯍꯅꯨꯕꯤꯗꯨꯒ ꯌꯥꯝ ꯀꯟꯅ ꯅꯛꯅꯕ ꯃꯔꯤ ꯊꯝꯃꯤꯁꯦ ꯀꯔꯤꯅꯅꯣ
ꯇꯥꯃꫭꯆꯥꯗꯤ ꯋꯥꯉꯥꯡ ꯑꯉꯥꯡ ꯅꯨꯡꯁꯤꯕꯗꯣ ꯃꯃꯥꯒ ꯂꯝꯆꯠ ꯃꯥꯟꯅꯗꯕꯗꯣ ꯃꯤꯇꯩ ꯒꯤ ꯇꯥꯏꯄꯦ ꯇꯥ ꯃꯥꯗꯤ ꯃꯌꯥꯡ ꯑꯣꯖꯔꯁꯨ ꯅꯨꯡꯁꯤꯕ
ꯀꯟꯅ ꯉꯥꯡꯉꯨ ꯀꯔꯤꯅꯣ ꯉꯥꯡꯉꯗꯣ ꯑꯗꯨ ꯅꯩꯗꯨꯕꯣ
ꯈ ꯅꯖꯔꯗꯣ ꯆꯥꯊ ꯆꯥꯔꯕꯗꯨꯣ
ꯏꯇꯥ ꯃꯆꯥ ꯑꯗꯨꯒꯤ ꯃꯤꯇꯩ ꯀꯩꯅꯣ ꯇꯧꯕꯒꯤ ꯅꯠꯇꯦ ꯄꯔꯥꯗ ꯑꯗꯨꯛ ꯌꯥꯝꯅ ꯐꯖꯅ ꯍꯥꯏꯗꯨꯗꯤ ꯏꯇꯥꯃꯆꯥꯥꯗꯤ
ꯃꯃꯥ ꯗꯧ ꯇꯧꯗꯦ
ꯃꯥꯗꯤ ꯃꯃꯥ ꯀꯁꯇꯨꯔꯤꯒꯨꯝꯕꯤ ꯅꯠꯇꯦ꯫ ꯃꯥꯗꯤ ꯀꯩꯗꯧꯋꯤ ꯇꯧꯔꯣ ꯇꯧꯔꯣ ꯑꯗꯨꯒ ꯉꯁꯥꯏꯒꯤ ꯏꯠ